ꯎꯨꯝ
ꯕꯥꯏ ꯇꯨꯝ ꯍꯧꯒꯠꯂꯕꯣ
ꯑꯁ ꯍꯧꯒꯠꯇ ꯉꯥꯏꯔꯤ
ꯎꯝ ꯀꯩꯅꯣ ꯌꯥꯍꯧ ꯌꯥꯝ ꯊꯦꯡꯉꯝꯃꯤꯁꯦ ꯀꯃꯥꯏꯅ ꯇꯧꯔꯤꯅꯣ ꯅꯣꯏ ꯉꯔꯥꯡ ꯆꯤꯡ ꯀꯥꯔꯨꯕ꯭ꯔꯣ
ꯆꯤꯡ ꯉꯥꯔꯥꯡꯕꯨꯗꯤ ꯀꯥꯔꯨꯏ ꯑꯗꯣ ꯆꯤꯡ ꯀꯥꯕꯩ ꯅꯠꯇꯦꯅ
ꯀꯩꯅꯣ ꯀꯩꯗꯧꯕ ꯌꯥꯎꯔꯒꯦ ꯌꯥꯍꯧ ꯑꯗꯨꯌꯥꯝ ꯉꯜꯂ ꯀꯩꯒꯤꯅꯣ ꯉꯁꯤ ꯊꯦꯡꯉꯤꯁꯤꯕꯣ
ꯕꯣꯜꯁꯥ ꯊꯦꯡꯕꯩ
ꯑꯣꯁ ꯑꯣꯟꯊꯣꯛꯄꯅꯤꯗ ꯑꯦ ꯀꯩꯅꯣꯗ ꯄ꯭ꯔꯤꯄꯦꯔꯦꯁꯟ ꯀꯩ-ꯀꯩ ꯇꯧꯔꯤꯒꯦ ꯍꯥꯏꯁꯤꯕꯣ
ꯎꯝ ꯄ꯭ꯔꯤꯄꯔꯦꯁ- ꯇꯧꯗꯦꯗ ꯇꯨꯝꯕ ꯊꯦꯡꯕꯩ ꯉꯁꯤꯗꯤ ꯇꯨꯝ ꯉꯔꯥꯡ ꯈꯔ ꯊꯦꯡꯗꯣꯛꯈꯤꯕꯩ ꯊꯦꯡꯉꯦ ꯅꯍꯥꯟꯈꯩꯗꯤ ꯄꯨꯡ ꯑꯍꯨꯝ ꯃꯔꯤꯗ ꯍꯧ ꯍꯧꯒꯠꯄꯅꯤ
ꯊꯣꯛꯄꯅꯤꯗ ꯅꯪ ꯅꯍꯥꯟꯒꯩ ꯉꯟꯅ ꯍꯦꯛ ꯀꯩꯅꯣ ꯇꯧꯕꯗꯨꯗ ꯉꯟ ꯉꯅꯗꯤ ꯍꯧꯒꯠ ꯄꯗꯨꯗ ꯍꯪꯉꯛꯏꯅꯤ ꯊꯦꯡꯕꯁꯤ
ꯑꯦꯍ ꯍ ꯑꯦ ꯀꯩꯅꯣ ꯃꯤꯁꯨ ꯅꯣꯡ ꯐꯥꯗꯣꯛ ꯊꯦꯡꯕ ꯌꯥꯏ ꯀꯩꯅꯣ
ꯎꯝ ꯃꯥꯅꯦ ꯃꯥꯅꯦ ꯑꯗꯨꯕꯨꯗꯤ ꯑꯗꯣ ꯀꯩꯅꯣꯅꯦ ꯍꯟꯗꯛ ꯃꯇꯥꯡꯁꯦ ꯅꯣꯡꯖꯨ ꯊꯥꯁꯨ ꯑꯣꯏꯁꯜꯂꯛꯑꯦ ꯏꯟꯖꯥꯡ ꯃꯅꯥ ꯃꯁꯤꯡꯁꯨ ꯈꯔ ꯐꯗꯧ ꯃꯥꯜꯂꯦ ꯈꯔ ꯊꯥꯅꯕ ꯇꯧꯁꯤꯗꯅ ꯂꯧ ꯑꯃ ꯀꯩꯅꯣ ꯇꯧꯔꯒ ꯍꯥꯏꯅꯔꯒ
ꯑꯦꯁ ꯐꯖꯗꯦ ꯍꯦ ꯂꯧ ꯑꯃ ꯍꯥꯏꯅꯔꯒꯒꯥꯏ
ꯅꯠꯇꯦꯌꯦ ꯑ ꯌꯥꯝ ꯇꯧꯅꯩꯗꯅ ꯑꯩꯁꯨ ꯆꯞ ꯆꯥꯕꯗꯤ
ꯑꯥꯍ ꯑꯦ ꯅꯪ ꯑꯗꯨ ꯑꯗꯨ ꯌꯥꯝ ꯇꯟꯕ ꯅꯪꯅ ꯀꯩ ꯀꯩ ꯋꯥꯜ ꯈꯟꯗꯣꯏꯅꯣꯗ
ꯑꯁ ꯀꯩꯅꯣꯅꯦ ꯑꯈꯣꯏꯁꯨ ꯁꯣꯁꯦꯜ ꯃꯦꯗꯤꯌꯥꯒꯤ ꯌꯨꯛꯅꯤꯃꯦ
ꯅꯪ ꯑꯩ ꯑꯩ ꯍꯥꯏꯁꯤꯅ ꯍꯩꯅꯒꯗ꯭ꯔꯁꯤꯡ
ꯍꯩꯅꯔꯣꯏꯗ ꯍꯥꯏꯕꯨꯕꯨꯗꯤ ꯑꯩꯈꯣꯏ ꯌꯨꯇꯨꯕꯔ ꯌꯥꯝꯌꯥꯝꯕ ꯐꯝꯕ ꯂꯩꯔꯦ ꯃꯃꯤꯠꯇꯣ ꯈꯪꯉꯤꯗꯅ ꯃꯥꯅ ꯏꯟꯁꯄꯤꯔꯦꯁꯟ ꯁꯤꯜꯂꯛꯅꯤꯡꯃꯤ ꯉꯁꯤ
ꯑ ꯍꯧꯖꯤꯛ ꯁꯣꯁꯤꯦꯜ ꯃꯦꯗꯤꯌꯥꯒꯨꯝꯕꯤꯗ ꯌꯥꯝ ꯂꯥꯏꯕ ꯃꯥꯟꯕ ꯌꯥꯝ ꯇꯟꯕ ꯅꯪꯅ ꯑꯩ ꯑꯩꯗꯤ ꯑꯩꯅ ꯈꯜꯂꯤꯁꯦ ꯌꯥꯎꯕ ꯌꯥꯒꯗꯣꯏ ꯁꯤꯅꯤ
ꯌꯥꯕ ꯍꯥꯏꯁꯦ ꯑꯗꯨꯅꯅꯦ ꯑꯩꯅ ꯃꯇꯥꯎ ꯇꯧꯍꯧꯔꯣꯏꯏꯁꯦ ꯄꯦꯛꯀꯞꯅꯤꯗ ꯑꯩꯅ ꯀꯩꯅꯣ ꯇꯧꯈꯤ ꯇꯥꯔꯒꯁꯨ ꯃꯇꯥꯎ ꯑꯃ ꯂꯩꯔꯤꯕꯅꯤꯅ
ꯎꯝ ꯃꯥꯅꯦ ꯃꯥꯅꯦ ꯊꯕꯛ ꯇꯧꯔꯝꯗꯥꯏꯗꯤ ꯍꯦꯛ ꯅꯤꯡꯁꯤꯡꯕꯤꯕ꯭ꯔꯥ
ꯇꯧꯔꯛꯀꯅꯤꯗ ꯄꯨꯟꯅ ꯆꯥꯃꯤꯟꯅꯗꯣꯏꯅꯦ ꯀꯩꯗꯧꯔꯒꯦꯗꯣ ꯇꯪꯈꯥꯏ ꯇꯪꯀꯥꯏ ꯌꯦꯡꯟꯅꯔ ꯂꯣꯏꯔꯦ ꯑꯩ ꯂꯣꯏ ꯆꯥꯔꯣꯏꯌꯦ ꯑꯩ ꯂꯣꯏ ꯂꯧꯔꯨ ꯀꯩꯗꯧꯔꯒꯦ
ꯍꯣꯏꯅꯤ ꯍꯅꯤ ꯆꯥꯕ ꯀꯠꯄꯅꯗꯦꯔꯤ ꯊꯥꯕꯗꯨꯗ ꯋꯥꯕ ꯅꯤꯅꯦ ꯀꯌꯥ ꯂꯣꯧꯕꯗ
ꯦ ꯍꯧꯖꯤꯛꯀꯥꯟꯗꯤ ꯃꯦꯆꯤꯟꯅ ꯂꯣꯏꯅ ꯇꯧꯅꯔ ꯇꯥꯏ ꯃꯦꯆꯤꯟꯅ ꯀꯩꯅꯣ ꯇꯧꯕ ꯈꯣꯄ ꯈꯣꯠ ꯇꯧꯕ ꯈꯣꯠ ꯂꯤꯡꯕ ꯈꯣꯠꯄꯗ ꯂꯣꯏ ꯇꯧꯍꯜꯂꯁꯦ
ꯎꯝ ꯎꯝ
ꯑꯗꯣ ꯍꯧꯖꯤꯛꯁꯦ ꯊꯕꯤ ꯅꯨꯡꯁꯦ ꯌꯥꯝꯅ ꯀꯩꯅꯣ ꯇꯧ ꯃꯥꯜꯂꯦ ꯌꯥꯝ ꯐꯥꯎ ꯃꯥꯜꯂꯤꯦ ꯍꯧꯖꯤꯛꯀꯥꯟꯁꯦ ꯊꯕꯤꯒꯨꯝꯕ ꯊꯕꯤꯒꯨꯝꯕ ꯈꯥꯃꯦꯟꯒꯨꯝꯕꯁꯦ ꯌꯥꯝ ꯀꯩꯅꯣ
ꯇ ꯇꯦꯅꯤꯡ ꯄꯀꯦꯠꯇ ꯍꯧꯖꯤꯛ ꯂꯣꯏꯁꯤꯜꯂꯛꯑꯅꯤ ꯀꯩꯅꯣ ꯃꯇꯝ ꯑꯗꯨ ꯁꯔꯨꯛꯄꯨꯗꯤ ꯀꯩꯅꯣꯒꯤ ꯊꯥꯕ ꯍꯧꯔꯁꯤ ꯀꯩꯅꯣ
ꯀꯩꯅꯣ ꯀꯔꯤ ꯀꯔꯤ ꯊꯥꯕ ꯌꯥꯔꯤꯒꯦ
ꯎꯝ ꯍꯧꯖꯤꯛꯁꯦ ꯀꯩꯀꯩ ꯊꯥꯕ ꯌꯥꯒꯦ ꯍꯥꯏꯕꯁꯦ ꯑꯩꯁꯨ ꯆꯞ ꯆꯥꯕꯗꯤ ꯈꯪꯗꯦꯅꯦ
ꯎꯝ ꯍꯧꯖꯤꯛꯁꯦꯡ ꯅꯣꯡꯖꯨꯊꯥ ꯌꯧꯁꯤꯜꯂꯛꯑꯕꯅꯦ ꯅꯣꯡꯖꯨꯥ ꯒ ꯆꯥꯅꯕ ꯍꯥꯏꯇꯥꯥꯔꯒꯗꯤ ꯑꯩꯅ ꯑꯗꯨꯝꯕꯗꯨꯔꯅ ꯈꯟꯕ ꯃꯤꯅꯤꯗ ꯐꯔꯦꯁꯦ ꯊꯣꯛꯣꯡ ꯑꯃꯨꯛ ꯂꯥꯛꯆꯔꯅꯤ ꯑꯗꯨ ꯀꯩꯅꯣ ꯇꯧꯔꯁꯦ ꯑꯩꯈꯣꯏꯒꯤ ꯃꯈꯥ ꯂꯩꯀꯥꯒꯤ ꯇꯥ ꯊꯦꯡꯕꯨꯡꯒꯤꯗꯣ ꯇꯥ ꯊꯦꯝꯕꯨꯡꯒꯤ ꯂꯧ ꯃꯐꯝꯗꯨꯃ ꯍꯥꯏꯅꯔꯁꯦ ꯑꯑ ꯑꯗ ꯅꯪꯅ ꯁꯪꯗꯣꯕ ꯑꯣꯏꯇꯥꯔꯒꯗꯤ ꯉꯥꯏꯍꯥꯛ ꯆꯠꯊꯣꯔꯛꯀꯦꯔꯣ ꯀꯃꯥꯏ ꯇꯧꯕꯅꯣ ꯑꯩꯁꯨ ꯊꯕꯛꯁꯦ ꯌꯥꯝ ꯀꯟꯅ ꯆꯦꯟꯗ꯭ꯔꯤꯉꯩꯁꯤꯗ ꯆꯠꯂꯒ ꯋꯥꯔꯤꯗꯣ ꯁꯥꯟꯅꯍꯧꯁꯤꯔꯥꯅ ꯈꯟꯕ
ꯈꯪꯗꯦ ꯅꯪ ꯍꯥꯟꯅ ꯁꯥꯟꯅꯔꯛꯑꯣ ꯑꯗꯨꯗꯨꯒ ꯑꯩꯉꯣꯟꯗ ꯄꯥꯎ ꯄꯤꯔꯛꯑꯣ ꯑꯗꯨꯒ
ꯌꯥꯏꯌꯦ ꯌꯥꯏꯌꯦ ꯃꯥꯕꯨꯗꯤ ꯑꯔꯥꯏꯕꯅꯤꯗ ꯌꯥꯔꯛꯀꯅꯤꯗ ꯃꯥ ꯅꯍꯥꯟ ꯑꯩꯉꯣꯟꯗꯁꯨ ꯍꯥꯏꯐꯦꯠ ꯄꯨꯟꯕꯗ ꯋꯥꯔꯤꯗꯣ ꯍꯥꯏꯐꯦꯠ ꯁꯥꯔꯛꯑꯝꯕꯅꯦ ꯃꯥꯒꯤ ꯀꯩꯅꯣꯗꯣ ꯃꯇꯝ ꯈꯔ ꯂꯧ ꯀꯩꯅꯣ ꯇꯧꯔꯒ ꯊꯥꯗꯣꯛꯑꯒ ꯄꯩꯁꯥ ꯅꯨꯡꯁꯥ ꯈꯔ ꯊꯤꯍꯜꯂꯒ ꯑꯗꯥꯏꯅ ꯃꯥꯁꯨ ꯁꯤꯖꯤꯟꯅꯗꯨꯕ ꯂꯩꯇꯦ ꯈꯣꯠꯇꯦꯅ ꯍꯥꯏꯍꯧꯕꯅꯦ
ꯑꯥ-
ꯑꯗꯨꯅ ꯋꯥꯔꯤꯗꯨꯃ ꯑꯩꯅ ꯇ ꯆꯞ ꯆꯥꯔꯕ ꯉꯁꯤ ꯑꯌꯨꯛ ꯎꯔꯛꯄꯁꯤꯗ ꯑꯗꯨꯅ ꯋꯥꯈꯜꯁꯦ ꯄꯨꯔꯥ ꯂꯨꯞꯁꯟꯒ꯭ꯔꯦꯕ ꯑꯗꯨꯗ
ꯎꯝ ꯎꯝ ꯎꯝ-
ꯑꯗꯨ ꯀꯩꯅꯣ ꯇꯧꯔꯒꯦ ꯑꯩꯗꯣ ꯉꯥꯏꯍꯥꯛ ꯆꯠꯊꯣꯛꯎꯔꯒ ꯁꯥꯔꯒꯦ ꯑꯗꯨꯒꯤꯗꯤ
ꯍꯣꯏ ꯍꯣꯏ ꯍꯣꯏ ꯑꯗꯨ ꯅꯪ ꯀꯩꯅꯣ ꯄꯥꯎ ꯀꯩ ꯀꯩꯅꯣ ꯖꯥꯠ ꯖꯥꯠ ꯌꯥꯝ ꯇꯥꯏꯅꯦ ꯅꯪꯒꯤ ꯀꯩꯅꯣꯒꯤ ꯃꯔꯝꯗ ꯅꯪꯒꯤ ꯊꯥꯏꯅꯒꯤ ꯇꯧꯝꯕꯤꯗꯣ ꯀꯃꯥꯏ ꯇꯧꯔꯤꯒꯦ
ꯑꯁ ꯑꯣꯟꯊꯣꯛꯄꯅꯤꯗ ꯀꯔꯤ ꯍꯥꯏꯕ ꯍꯧꯖꯤꯛ ꯍꯧꯖꯤꯛꯀꯤꯗꯨꯕꯣ
ꯇꯣꯝꯕꯤꯗꯣ ꯀꯃꯥꯏ ꯇꯧꯔꯤꯒꯦ ꯍꯥꯏꯕꯅꯤꯗ ꯍ
ꯑꯁ ꯑꯁ ꯑꯣꯟꯊꯣꯛꯄꯅꯤꯍꯦ ꯍꯍ ꯑꯁ ꯑꯗꯨꯝ ꯌꯥꯅ ꯌꯥꯅꯕ ꯑꯗꯨꯝ ꯀꯩꯅꯣ ꯇꯧꯔꯤꯗ ꯌꯥꯝ ꯀꯟꯅ ꯍꯦꯟꯖꯟꯅꯗꯤ ꯇꯧꯗ꯭ꯔꯦ ꯍꯥꯏꯗꯤ ꯍꯥꯟꯅꯒ ꯍꯧꯖꯤꯛꯀ ꯄꯨꯟꯁꯤꯁꯦ ꯑꯞꯗꯦꯠ ꯑꯣꯏꯔꯃꯤꯅꯀꯣ
ꯎꯝ ꯎꯝ
ꯌꯥꯅ ꯌꯥꯅꯕ ꯈꯨꯨꯃꯨꯛ ꯈꯨꯝꯃꯒ ꯑꯗꯨꯝ ꯌꯥꯅ ꯌꯥꯅꯕ ꯂꯦꯜꯂꯤ ꯍꯥꯏꯇꯥꯔꯦ ꯄꯨꯔꯥ ꯂꯨꯞ ꯂꯨꯞ ꯂꯨꯞꯁꯟꯗ꯭ꯔꯦꯗ ꯏꯔꯨꯞꯅꯗ꯭ꯔꯦꯕ ꯍꯥꯟꯅꯒꯤ ꯇꯥꯏꯞꯇꯥ
ꯂꯧꯁꯤꯟꯕ ꯉꯝꯗꯕ
ꯑꯗꯣ ꯑꯩꯈꯣꯏ ꯃꯇꯥꯎꯒꯤ ꯑꯑ ꯊꯣꯏꯕꯤꯗꯨꯕꯨ ꯀꯔꯝ ꯀꯔꯝ ꯇꯧꯔꯤꯒꯦ ꯍꯧꯖꯤꯛꯀꯥꯟꯖꯤꯕꯣ ꯑꯑ ꯑꯗꯨꯝ ꯑꯑ ꯀꯩꯅꯣ ꯇꯧꯔꯤꯕꯣ ꯑꯑ ꯍꯥꯟꯅꯒ ꯑꯗꯨꯝ ꯃꯥꯟꯅꯔꯤꯕꯣ ꯀꯃꯥꯏꯅ ꯇꯧꯔꯤꯒꯦ
ꯑꯑ- ꯑꯩꯗꯤ ꯍꯥꯟꯅꯩ ꯍꯥꯃꯨ ꯍꯥꯃꯨ ꯍꯥꯏꯗꯨꯅꯦ ꯑꯗꯨꯝ
ꯎꯝ ꯎꯝ ꯑꯥ ꯁꯁꯁ
ꯑꯩ ꯅꯪꯒ ꯀꯩꯅꯣ ꯇꯧꯔꯕꯣ ꯀꯌꯥꯝ ꯀꯨꯏꯔꯒꯦ ꯍꯧꯒꯠꯄ
ꯑꯩ ꯇꯨꯝꯍꯧꯕ ꯀꯨꯏꯔꯤ ꯇꯨꯝꯍꯧ ꯀꯨꯏꯕꯗꯨꯅꯅꯦ ꯑꯩꯅ ꯇꯥꯎꯊꯍꯧꯔꯛꯏꯁꯦ ꯀꯨꯏꯔꯩ ꯉꯁꯥꯏ ꯑꯩꯅ ꯊꯨꯝ ꯍꯧꯒꯠꯂꯦ ꯕ꯭ꯔꯁ ꯇꯧꯊꯣꯛꯎꯔꯦ ꯑꯗꯨꯗꯒꯤꯗꯤ ꯑꯗꯨꯅꯦ ꯁꯣꯁꯦꯜ ꯃꯦꯗꯤꯌꯥ ꯄꯥꯏꯁꯜꯂꯦ ꯌꯦꯡꯖꯤꯜꯂꯦ ꯑꯗꯨꯗꯒꯤꯗꯤ ꯏꯌꯥꯝꯕ ꯐꯥꯔꯃꯔ ꯂꯩꯔꯤꯃꯤꯠꯇꯣ ꯐꯠꯂꯥꯎꯅ ꯆꯣꯡ ꯊꯣꯔꯛꯄꯅꯦꯕ ꯃꯦ ꯑ ꯑꯗꯨꯗꯒꯤ ꯃꯥꯏ ꯚꯤꯗꯤꯑꯣꯁ ꯌꯦꯡꯗꯤ ꯌꯦꯡꯅꯤꯡꯗꯕꯅꯦ ꯃꯥꯁꯦ ꯄꯛꯇꯦꯅ ꯈꯟꯖꯕꯅꯦ ꯑꯗ ꯉꯁꯤꯗꯤ ꯀꯩ ꯅꯤꯡꯁꯤꯕꯉꯨꯔꯅꯣ ꯈꯪꯗꯦ ꯌꯦꯡꯉꯦ ꯑꯗꯨꯗꯤ ꯃꯥꯒꯤ ꯚꯤꯗꯤꯑꯣ ꯏꯟꯁꯄꯤꯔꯦꯁꯟ ꯊꯤ ꯄꯤꯕꯅꯦ ꯃꯦ ꯑꯩꯉꯣꯟꯗ ꯑꯌꯨꯛꯁꯤꯗ
ꯂꯥꯏꯐꯁꯦ ꯆꯦꯟꯖ ꯑꯔꯣꯏꯕꯤ ꯇꯧ ꯂꯩꯔꯝꯅꯤꯅ
ꯅꯦ ꯑꯌꯨꯛꯁꯤꯗ ꯑꯦꯗ꯭ꯔꯤꯅꯦ ꯊꯤ ꯋꯥꯡꯈꯠꯂꯛꯄꯤꯅꯦ ꯃꯥꯏꯕꯤꯗꯤꯑꯣ ꯌꯦꯡꯉꯒ ꯗꯒꯤ ꯑꯩꯅ ꯈꯜꯂꯛꯏꯁꯦ ꯐꯔꯦ ꯑꯗꯨꯗꯤ ꯀꯩꯅꯣ ꯇꯧꯔꯒꯦ ꯈꯣꯠꯂꯒꯦ ꯅꯍꯥꯟꯁꯨ ꯋꯥꯔꯤꯗ ꯑꯗꯨꯝ ꯑꯃ ꯂꯩꯈ꯭ꯔꯃꯤꯅ ꯆꯠꯊꯣꯛꯑꯒꯦ ꯉꯁꯤꯗꯣ ꯑꯗꯨꯒ ꯋꯥꯔꯤꯗꯣ ꯂꯣꯏꯁꯤꯜꯂꯒ ꯑꯗꯨ ꯊꯥꯅ ꯄꯣꯠꯅꯕ ꯇꯧꯁꯤꯟꯖꯤ ꯑꯗꯨꯒ ꯑꯩ ꯏꯊꯟꯗꯗꯤ ꯉꯝꯃꯣꯏ ꯍꯥꯏꯗꯤ ꯑꯗꯨ ꯄꯣꯠꯇꯣ ꯆꯥꯎꯗꯣꯔꯤꯕꯀꯣ ꯑꯗꯨꯅ ꯑꯩ ꯃꯔꯨ ꯑꯝꯗꯤ ꯍꯧꯅꯤꯡꯉꯦ ꯑꯩ ꯃꯔꯨꯞ ꯍꯧꯅꯤꯡꯕꯗꯣ ꯑꯩꯅ ꯑꯇꯣꯞꯄꯗꯤ ꯍꯧꯅꯤꯡꯗꯕ ꯑꯗꯨꯗꯤ ꯄꯤꯛꯏꯉꯩꯗꯤ ꯍꯧꯃꯤꯟ ꯀꯥꯃꯤꯟꯅꯔꯛꯄ ꯑꯩꯈꯣꯏ ꯏꯇꯥꯎ ꯏꯇꯥꯎ ꯑꯣꯏꯅ ꯀꯩꯅꯣ ꯇꯧꯅꯤꯡꯕꯀꯣ ꯑꯗꯨꯏꯅꯦ ꯏꯗ ꯌꯦꯡꯉꯣꯅꯦ ꯏꯇꯥꯎ ꯇ ꯌꯦꯡꯉꯨꯅꯦ ꯐꯦꯁꯕꯨꯛ ꯇꯁꯨ ꯇꯥꯜꯂꯦ ꯌꯨꯇ꯭ꯌꯨꯕꯇꯩꯁꯨ ꯇꯥꯜꯂꯦ ꯑꯗꯨꯗꯒꯤ ꯇꯣꯉꯥꯟꯅ ꯃꯁꯥꯏꯁꯨ ꯇꯥꯟꯖꯔꯦ ꯈꯜꯂꯣꯗꯅ
ꯀꯤ ꯅꯣꯝ ꯊꯣꯛꯈ꯭ꯔ ꯇꯥꯏꯅꯦ ꯍꯧ
ꯊꯣꯛꯈ꯭ꯔꯦ ꯊꯣꯛꯈ꯭ꯔꯦ ꯂꯣꯏꯈ꯭ꯔꯦ ꯑꯗꯣ ꯀꯩꯅꯣ ꯇꯧꯋꯦ ꯊꯥꯒꯠꯂꯛꯑꯦ ꯀꯩꯅꯣꯅꯦ ꯀꯩꯗꯧ ꯊꯥꯒꯠꯂꯣꯢ ꯗꯣꯏꯅꯣ ꯊꯥꯛꯒꯠꯄꯗꯨꯅꯕꯨ ꯌꯦꯡꯕꯗꯨꯅꯕꯨ ꯀꯩꯅꯣ ꯑꯗꯨꯏꯅꯤꯅꯦ ꯏꯇꯥꯎ ꯑꯗꯨ ꯀꯔꯝ ꯀꯔꯝꯕ ꯄꯤꯗꯧꯅꯣꯗꯤ ꯈꯪꯗꯦꯀꯣ ꯑꯩ
ꯑꯁ ꯐꯖꯗꯦꯍꯦ ꯅꯪꯁꯨ
ꯊꯣꯛꯑꯝꯃꯦ ꯑꯩꯉꯣꯟꯗ ꯉꯁꯤ ꯍꯌꯤꯡ ꯉꯁꯤ ꯉꯅꯥꯒꯤꯗꯔꯗꯤ ꯈꯪꯗꯌꯦ ꯑꯗꯨꯗ ꯍꯦꯛꯇ ꯌꯦꯡꯉꯒ ꯀꯣ ꯀꯩꯅꯣ ꯇꯧꯕꯅꯦꯅꯦ
ꯃꯥꯒ ꯃꯥꯟꯅꯕ ꯑꯃ ꯃꯥꯒ ꯃꯥꯟꯅꯕ ꯅꯨꯄꯥ ꯑꯝꯗꯨ ꯊꯣꯛꯇꯥꯏꯅꯦ ꯄꯜꯂꯨ ꯍꯥꯏꯕ꯭ꯔ ꯀꯩꯅꯣ ꯃ
ꯀꯅꯥꯅꯣ ꯄꯨꯂꯨ ꯍꯥꯏꯖꯤꯅ ꯀꯅꯥꯅꯣ
ꯈꯪꯗꯦ ꯂꯥꯏꯃꯥꯡꯗ ꯄꯨꯔꯥ ꯁꯛꯀ ꯆꯞ ꯃꯥꯟꯅꯕꯅꯦ
ꯀꯩꯅꯣꯒꯤ ꯃꯥꯒꯤ ꯃꯌꯥꯝꯕ ꯑꯃ ꯂꯩꯕꯅꯦ ꯑꯗꯨꯗꯣ ꯑꯣꯏꯖꯥꯔꯣ ꯃꯃꯤꯡꯒꯗꯤ ꯈꯪꯗꯤꯌꯦ
ꯈꯪꯗꯦ ꯑꯗꯨꯔꯥ ꯈꯪꯗꯦ
ꯎꯝ ꯑꯣꯏꯔꯝꯗꯣꯏ ꯃꯥꯜꯂꯦ ꯑꯣꯏꯔꯝꯗꯣꯏ ꯃꯥꯜꯂꯦ ꯃꯥꯁꯨ ꯑꯉꯥꯡ ꯃꯆꯥ ꯀꯩꯀꯩ ꯌꯥꯝ ꯌꯥꯎꯗꯥꯏ ꯅꯥꯀꯟꯗ ꯃꯥꯏ ꯃꯆꯥꯅꯨꯄꯤ ꯀꯩꯀꯩ ꯑꯣ ꯑꯣ ꯃꯥꯅꯦ ꯃꯥꯅꯦ ꯃꯥꯏ ꯃꯌꯥꯝꯕꯅꯦ
ꯑꯣ ꯑꯩ ꯑꯩꯅ ꯃꯁꯛꯇꯣ ꯃꯥꯟꯗꯤ ꯃꯥꯟꯅꯕ
ꯃꯥꯟꯅꯕꯅꯦ ꯃꯁꯛ ꯌꯥꯝ ꯊꯤ ꯃꯥꯟꯅꯕꯅꯦ ꯃꯅꯥꯕꯅꯦꯕ ꯃꯁꯛ ꯀꫭ ꯑꯩꯁꯨ ꯎꯗꯤ ꯎꯒꯔꯦ ꯑꯗꯨꯗꯤ ꯈꯪꯉꯤ - ꯈꯪꯉꯤ ꯑꯩ ꯀ ꯑꯩ ꯑꯩꯅ ꯈꯪꯕ ꯃꯤꯅꯦ ꯑꯗꯣ꯫
ꯌꯥꯝ ꯀꯟꯅ ꯁꯨ ꯁꯥꯕꯁꯨ ꯅꯠꯇꯦ ꯌꯥꯝ ꯀꯟꯅ ꯏꯪꯕꯁꯨ ꯅꯠꯇꯦ ꯀꯩ ꯐꯥꯎꯔꯤꯒꯦ ꯑꯌꯨꯛ ꯁꯤꯗꯕꯣ?
ꯑꯁ ꯋꯦꯗꯔꯁꯦ ꯇꯨꯝ ꯍꯧꯒꯠꯂꯛꯄꯒ ꯈꯪꯗꯦ ꯄꯨꯛ ꯂꯥꯝꯃꯦ ꯃꯤꯅꯤ ꯀꯩꯅꯣꯝꯃ ꯄꯤꯗ꯭ꯔꯤꯛ ꯄꯤꯗ꯭ꯔꯤꯛ- ꯂꯥꯎꯕꯤ ꯑꯃ
ꯑꯁ ꯑꯗꫭ ꯇꯥꯎ ꯀꯩꯅꯣꯅꯦ ꯃꯇꯥꯎꯒꯤ ꯏꯌꯥꯝꯕꯗꯣ
ꯌꯥꯝ ꯄꯥꯝꯒꯨꯝ ꯇꯧꯕꯅꯦ
ꯆꯥꯕ ꯊꯛꯄꯕꯨꯗꯤ ꯌꯥꯝ ꯄꯥꯝꯕꯅꯦ ꯍꯟꯗꯛꯁꯨ ꯃꯥ ꯃꯄꯥꯟꯗꯤ ꯊꯣꯛꯄ ꯀꯨꯏꯗ꯭ꯔꯤꯕ
ꯑꯁ ꯑꯗꯨꯗꯤ ꯅꯪ
ꯑꯗꯣ ꯑ ꯑ ꯑꯩ ꯍꯥꯏꯁꯦ ꯒ ꯍꯍ ꯍꯥꯟꯅ ꯀꯌꯥ ꯃꯥꯟꯅꯗ꯭ꯔꯦꯁꯤ ꯁꯤꯅꯤ ꯌꯥꯝ ꯆꯦꯟꯖ ꯇꯧꯔꯦ ꯁꯤꯅꯤ꯫
ꯑꯁ ꯎꯟꯊꯣꯛꯄꯅꯤꯗ! ꯑꯗꯨ ꯀꯩꯅꯣ ꯇꯧꯁꯤꯗꯅ ꯑ ꯏꯌꯥꯝꯕ ꯑꯗꯣ ꯑ ꯑꯝꯇ ꯑ ꯁꯠ ꯍꯪꯖꯜꯂꯨꯗꯅ ꯑꯌꯨꯛ ꯁꯤꯗ ꯀꯩꯅꯣꯝꯃ ꯀꯩ ꯑꯃ ꯁꯤꯟꯖꯟꯅꯤ꯫ ꯑꯗ ꯃꯥꯁꯨ ꯆꯠꯇꯧꯕ ꯀꯨꯏꯗ꯭ꯔꯦꯅ ꯄꯥꯎ ꯑꯝ ꯇꯥꯏꯕꯀꯣ
ꯁꯪ ꯁꯪꯕꯨ ꯁꯪꯗ꯭ꯔꯦꯗ ꯍꯧꯖꯤꯛ ꯑꯦꯄꯣꯏꯟꯃꯦꯟ ꯂꯧꯔꯨꯅꯕ
ꯑꯁ ꯑꯣꯟꯊꯣꯛꯄꯅꯤꯗ ꯃꯇꯥꯎꯒꯤ ꯄꯨꯟꯁꯤꯁꯤ ꯌꯥꯝ ꯋꯥꯅ ꯂꯦꯜꯂꯕ ꯑꯣꯏꯔꯦ ꯍꯧꯖꯤꯛꯀꯥꯟꯁꯦ
ꯌꯥꯝ ꯊꯤꯅ ꯕꯦꯔꯥ ꯀꯥꯕ ꯍꯥꯏꯗꯨ ꯑꯣꯏꯔꯦꯕꫭ ꯑ ꯌꯥꯝ ꯃꯥꯟꯅꯗ꯭ꯔꯦ ꯍꯥꯟꯅꯗꯤ ꯆꯥꯕ ꯊꯛꯄꯗ ꯌꯥꯝ ꯑꯣꯟꯖꯜꯂꯝꯕꯅꯦ ꯍꯧꯖꯤꯛꯇꯤ ꯑꯁ ꯑꯗꯨꯒꯗꯣ ꯀꯣꯟꯅ ꯊꯝꯃꯛꯈ꯭ꯔꯦ
ꯀꯣꯟꯅ ꯊꯝꯒ꯭ꯔꯕꯣ ꯑꯁ ꯍꯥꯟꯅꯗꯤ ꯌꯦꯡꯉꯣꯅꯦ ꯊꯣꯔꯛꯄꯗ ꯄ꯭ꯔꯥꯏꯌꯣꯔꯤꯇꯤꯖꯦ ꯆꯥꯕꯗꯅꯤ ꯄꯤꯔꯤꯖꯦ ꯈꯣꯏꯁꯨ ꯌꯥꯝꯕ ꯊꯣꯛꯣꯔꯛꯄꯗ ꯈꯣꯏꯁꯨ ꯆꯥꯖꯔꯤꯅꯦ ꯍꯣꯏ ꯃꯇꯥꯎ ꯀꯣꯏ ꯗꯨꯝ ꯆꯥꯕꯨꯗꯤ ꯆꯥꯏꯀꯣ ꯑꯗꯨꯏꯇꯥꯔꯒꯨ ꯍꯦꯟꯅ ꯆꯥꯕ ꯍꯥꯏꯕ ꯑꯃ ꯂꯩꯗꯅ
ꯎꯝ ꯎꯝ ꯎꯝ ꯃꯇꯝꯗꯨ ꯅꯨꯁꯤꯕꯅꯦ
ꯑꯁ ꯌꯥꯔꯣ ꯅꯨꯡꯁꯤꯕꯑꯔꯤꯐꯔꯦ
ꯂꯩ ꯏꯁꯤꯡ ꯆꯥꯏꯕ ꯀꯟ ꯆꯠꯂꯤꯌꯦ
ꯑꯣ ꯃꯥꯒꯤ ꯂꯩ ꯑꯃ ꯁꯥꯆꯕꯗꯣ ꯑꯗꯨ ꯂꯩꯗꯣ ꯃꯌꯥꯡ ꯀꯣꯉꯦ ꯄꯥꯎ ꯑꯝ
ꯑꯁ ꯃ ꯃ ꯃꯌꯥꯡ ꯀꯪꯒꯤꯕ ꯊ ꯇꯅꯂꯤ
ꯑꯣ ꯃꯥ ꯏꯁ ꯁꯤꯡ ꯆꯥꯏꯕꯗꯣ ꯃꯄꯥ ꯆꯨꯝꯅ ꯆꯥꯏꯒꯔꯤꯕ ꯍꯟꯗꯛꯇꯤ ꯀꯣ
ꯌꯦ
ꯐꯔꯦ ꯐꯔꯦ ꯑꯗꯨ ꯃꯇꯥꯎ ꯀꯩꯅꯣꯅꯦ ꯑ ꯑ ꯄ꯭ꯔꯣꯒꯥꯝꯗꯣ ꯃꯁꯤ ꯌꯥꯕ꯭ꯔꯥ ꯍꯥꯏꯐꯦꯠ ꯌꯦꯡꯖꯦ
ꯍ ꯌꯦꯡꯉꯖꯦ ꯌꯦꯡꯉꯖꯦ ꯑꯗꯨꯕꯨꯗꯤ
ꯑꯦ ꯆꯥꯕ ꯇꯛꯄꯗꯨ ꯉꯥꯎꯖꯕ ꯑꯣꯏꯕꯅꯤꯅꯀꯣ
ꯑꯩꯈꯣꯏꯗꯤ ꯍꯥꯟꯗꯩ ꯑꯗꯨꯝ ꯆꯥꯕ ꯊꯛꯄꯗ ꯍꯥꯏꯒꯔꯗꯤ ꯑꯗꯨꯝ ꯂꯣꯏꯔꯦ ꯀꯩꯅꯣ
ꯃꯥꯅꯦ ꯑꯗꯣ ꯍꯧꯖꯤꯛꯀꯥꯟꯖꯤꯕꯨ ꯀꯃꯥꯏ ꯀꯃꯥꯏ ꯇꯧꯔ ꯂꯦꯔꯤꯒꯦ
ꯑꯁ ꯀꯩꯁꯨ ꯗꯨ ꯀꯥ ꯍꯦꯅ ꯊꯣꯏꯗꯣꯛ ꯍꯦꯟꯗꯣꯛꯄ ꯇꯧꯗꯦꯗ ꯑꯗꯨꯝ ꯈꯔ ꯆꯥ ꯈꯔ ꯗꯨꯝ ꯈꯔ ꯆꯠ ꯁꯤꯗꯅꯤ ꯂꯩꯔꯤꯁ
ꯎꯝ ꯁꯤ ꯑꯣꯟꯗꯣꯛꯄꯅꯤꯗ ꯄꯨꯟꯁꯤꯁꯦ ꯇꯧꯏꯖꯦ ꯋꯥꯅ ꯂꯦꯜꯂꯦꯗ ꯀꯩꯅꯣꯒ ꯂꯩꯁꯕꯅꯤ ꯏꯔꯥꯡꯒ ꯂꯩ ꯑꯃꯅꯦ ꯂꯝꯁꯨ ꯀꯣꯏꯕ ꯆꯠꯄꯁꯨ ꯑꯃꯨꯛ ꯌꯥꯁ ꯟꯗꯦ ꯇꯧꯔꯤꯁꯦ ꯍꯧꯖꯤꯛꯀꯥꯟꯁꯦ ꯑꯊꯤꯡꯕꯩ ꯑꯊꯤꯡꯕ ꯑꯇ ꯂꯩꯔꯦ
ꯃꯥꯗꯦ
ꯄꯗ ꯂꯣꯏꯔꯦ
ꯀꯨꯟꯗꯣꯅꯤ ꯇꯧꯕꯗ ꯂꯣꯏꯔꯦ ꯎꯝ
ꯑ ꯑꯩꯅ ꯍꯥꯏꯕꯗꯣ ꯑꯩ ꯋꯥꯔꯤ ꯁꯥꯟꯅ ꯄꯨꯗꯣꯛꯄ ꯆꯠꯂꯨꯔꯒꯦꯕꯀꯣ ꯉꯜꯂꯤꯉꯩꯁꯤꯗ ꯑꯗꯨꯒ ꯍꯣꯔꯦꯟꯗꯣ ꯐꯥꯎꯅꯔꯁꯤꯅꯦ
ꯑꯣ ꯍꯣ ꯍꯣꯏ
ꯑꯣ ꯍꯣ ꯐꯔꯦ ꯐꯔꯦ ꯢꯇꯥꯎ ꯊꯝꯃꯒꯦꯀꯣ
ꯑꯥ ꯑ